ꯍꯜꯂꯣ ꯅꯨꯡꯉꯔꯤꯌꯦ
ꯑꯣ ꯀꯃꯥꯏꯅ ꯇꯧꯔꯤꯒꯦ
ꯕꯤꯕꯨꯂꯥ ꯑꯗꯨꯝ ꯆꯨꯔ ꯂꯩꯗ
ꯑꯣꯗ ꯄꯤꯄꯂꯁꯨꯖ ꯀꯩ ꯁꯨꯀꯥꯏꯗ ꯀꯩꯅꯣ
ꯏ ꯃꯥꯅꯦ ꯃꯥꯏꯕꯂꯥꯗ ꯄꯥꯛꯁꯨ ꯁ ꯂꯩꯔ ꯂꫭꯏꯔꯦ
ꯃꯪꯖꯨꯖꯨ ꯑꯁ ꯀꯩꯅꯣꯅꯦ ꯑꯗꯨꯅꯤꯅꯦ ꯐꯔꯤꯁꯦ ꯕꯦꯕꯨꯨꯂꯥ ꯍꯥꯏꯁꯤꯅꯤꯅꯦ
ꯎ ꯆꯥꯛ ꯆꯥꯔꯕꯣ
ꯆꯥꯛ ꯆꯥꯔꯦ ꯆꯥꯛ ꯆꯥ ꯇꫭꯛꯄ ꯒꯥꯔꯤ ꯔꯤꯗꯨꯅꯤ
ꯀꯩ ꯃꯊꯦꯜ ꯇꯧꯔꯒꯦ
ꯎꯇꯤꯅꯦ ꯃꯣꯔꯣꯛ ꯃꯦꯞꯄꯅꯦ ꯇꯧꯔꯒ ꯇꯧꯁꯟꯈ꯭ꯔꯦ
ꯑꯁ ꯑꯍꯥꯎꯕꯤꯅꯤꯅꯦ
ꯑꯍꯥꯎꯕꯤꯅꯤ ꯃꯤꯠꯀ ꯑꯣꯏꯔꯨꯝ ꯑꯣꯏꯔꯨꯝ ꯇꯧꯊꯔꯛꯄꯤꯅꯤ
ꯑꯗꯨ
ꯑꯕꯨꯒ ꯍꯥꯏꯐꯦꯠ ꯀꯁꯤꯜꯂꯒꯕ ꯍꯣꯏ ꯑꯄꯨ ꯉꯥꯛꯇ ꯀꯥꯁꯜꯂꯒ
ꯃꯥꯔꯦ ꯇ ꯇꯥꯏ ꯆꯁꯒ ꯑꯩꯈꯣꯏꯒꯤ ꯁꯧꯒ꯭ꯔꯤꯗꯨ ꯑꯃꯒ ꯀꯩꯅꯣꯝꯒ ꯊꯣꯛꯂꯦ ꯑꯩꯗꯤ ꯑꯂꯨ ꯃꯦꯠꯄꯒ ꯑꯣꯏꯅꯁꯨ ꯆꯥꯔꯦ ꯑꯗꯨ ꯚꯥꯏ
ꯑꯂꯨ ꯃꯠꯄ ꯑꯂꯨ ꯃꯦꯠꯄꯗ ꯍꯥꯎꯧꯕꯅꯤꯅꯦ ꯑꯔꯨ ꯉꯥꯔꯤ ꯌꯥꯎꯕꯤꯔꯣ ꯌꯥꯎꯗꯕꯤꯔꯣ
ꯀꯔꯤꯝ ꯌꯥꯎꯗꯦꯗ ꯑꯂꯨ ꯀꯪꯅ ꯑꯂꯨꯒ ꯊꯨꯝꯒ
ꯀꯩ ꯀꯩꯅ ꯆꯥꯕ ꯌꯥꯗ꯭ꯔꯦꯗꯤ ꯀꯩꯗ
ꯑꯩ ꯍꯟꯇꯛ ꯈꯤꯇꯪ ꯏꯁꯥꯒꯕꯨꯗꯤ ꯀꯨꯏꯌꯦꯌꯨ ꯇꯥꯟꯅꯏꯁꯦ
ꯀꯔꯤ ꯑꯃꯨꯛ ꯉꯝꯗꯣꯏꯅꯣꯕ
ꯗꯥꯏꯔꯤꯌꯥꯗꯒꯤ ꯍꯧꯔꯛꯏꯅꯦꯕ ꯗꯥꯏꯔꯤꯌꯥꯗꯩ ꯍꯧꯔꯛꯑꯒ
ꯎꯝ
ꯏꯁꯥ ꯇꯦꯛꯄ ꯂꯣꯛ ꯊꯣꯛꯣꯛꯄ ꯂꯣꯏ ꯌꯥꯎꯁꯜꯂꯛꯑꯦ
ꯎꯝ
ꯑꯗꯨ ꯐꯔꯦ ꯉꯁꯤꯗꯤ ꯈꯔ ꯐꯔꯦ ꯂꯥꯏꯍꯧꯗꯤ ꯌꯥꯎꯗꯦꯕ ꯂꯩꯥꯏꯍꯧꯗꯤ ꯌꯥꯎꯗꯦ
ꯑꯣ
ꯂꯥꯏꯍꯥꯎ ꯌꯥꯎꯗꯦ ꯑꯩ ꯉꯔꯥꯡꯒꯤ ꯏꯁꯄ꯭ꯔꯥꯏꯠ ꯊꯛꯀꯜꯂꯨꯔꯦꯕ ꯑꯗꯨꯗ ꯑꯩ ꯈ ꯑꯁꯇꯒꯠꯒ ꯂꯣꯏ ꯅꯥꯔꯦ ꯏꯁꯥ ꯂꯣꯏ ꯇꯦꯛꯄꯤꯗꯣ
ꯎꯝ
ꯑ ꯁ꯭ꯋꯤꯃꯤꯡ ꯆꯠꯄꯗꯒꯤ ꯈꯔ ꯈꯔ ꯅꯥ ꯍꯧꯔꯑꯅꯦꯕ
ꯎꯝ ꯂꯣꯏꯅ ꯊꯤꯟꯗꯣꯛꯄꯩ ꯑꫭꯏꯔꯝꯒꯅꯤ
ꯑꯁ ꯈꯪꯗꯦ ꯑꯗꯨ ꯅꯔꯁꯨ ꯈꯪꯗ꯭ꯔꯦ
ꯑꯣꯏꯔꯝꯒꯅꯤ ꯑꫭꯏꯔꯝꯒꯅꯤ ꯊꯤꯟꯗꯣꯛꯄꯩ ꯑꫭꯏꯔꯝꯒꯅꯤ
ꯈꯟ ꯃꯈ ꯈꯔꯗꯤ ꯑꯩ ꯀꯦ ꯇꯨꯝꯕꯒꯛ ꯑꯝ ꯌꯥꯗꯕꯤꯅꯦ ꯁꯃꯥꯏꯅ ꯇꯧꯋ ꯏ ꯕꯨꯂꯗꯔꯣꯕꯤꯁꯨꯨꯁꯜꯂꯒ
ꯕꯤꯕꯨꯂꯥꯁꯦ ꯕꯤꯕꯨꯂꯥꯁꯤꯗꯤ ꯆꯨꯒꯗꯕꯅꯤꯅ ꯌꯥꯔꯤꯈꯩ
ꯋꯥꯀꯥꯁꯦ ꯌꯥꯝ ꯇꯧꯅꯤꯡꯗꯕꯤꯗꯅꯦꯁꯨ ꯂꯩꯔꯤꯁ
ꯂꯩꯒꯗꯝꯕ ꯂꯩꯒꯗꯕ ꯀꯩꯗꯧꯗꯣꯏꯅꯣ ꯊꯕꯛ ꯏꯒꯥꯡ ꯇꯧꯔ ꯀꯩꯗꯧꯗꯣꯏꯅꯣ
ꯃꯥꯅꯤ ꯋꯥꯅꯕꯅꯤ ꯅꯠꯇ꯭ꯔꯥ
ꯃꯥꯅꯦ ꯃꯥꯅꯤ ꯏꯁꯥ ꯋꯥꯍꯟꯕ ꯌꯥꯕ ꯅꯠꯇꯦꯕꯅꯤ
ꯥ ꯏꯁꯥ ꯍꯗ ꯌꯥꯗ ꯊꯥꯒꯗꯕꯅꯦꯕ
ꯃꯥꯅꯦ ꯀꯩꯗꯧꯎꯗꫭꯏꯅꯣ ꯈꯔ ꯂꯩꯔꯗꯤ ꯕꯤꯕꯂꯥꯁꯨ ꯎ ꯍꯦꯟꯃꯟꯕ ꯐꯪꯒꯁꯀ ꯀꯥꯔꯔ
ꯑꯣꯠꯈꯤꯕꯗꯣ ꯑꯗꯨꯒ
ꯍꯣꯏ ꯐꯪꯒꯁꯀꯥ ꯀꯥꯔ ꯄꯥꯏ ꯐꯪꯒꯁꯀ ꯀꯥꯔꯒ
ꯀꯦꯕꯨꯕꯥꯡꯒꯤ꯭ꯗ
ꯒ꯭ꯌꯥꯟ ꯃꯦꯟ ꯇꯍꯧꯗꯕꯤꯗꯣ
ꯌꯥꯝꯕꯦꯟ ꯑꯝ ꯇꯗꯦꯅꯦ ꯑꯩ ꯇꯧꯏꯁꯤ ꯍꯪꯗꯦ ꯗꯥ ꯀꯩꯗꯧꯔꯒ ꯇꯧꯗꯣꯏꯅꯣ ꯒꯦꯝ ꯁꯥꯟꯅꯩ ꯃꯣꯕꯥꯏꯜ ꯂꯤꯖꯦꯟ ꯁꯥꯟꯅꯕ꯭ꯔꯥ
ꯃꯣꯕꯥꯏꯖꯦꯟ ꯁꯥꯟꯅꯗ꯭ꯔꯦ ꯚꯥꯏ ꯁꯥꯟꯅꯔꯝꯃꯅꯤ ꯁꯥꯟꯅꯗ꯭ꯔꯦ
ꯀꯔꯤ ꯁꯥꯟꯅꯔꯒ ꯂꯩꯗꯨꯅꯣ ꯀꯦꯝ ꯐꯪꯉꯤ ꯁꯥꯅꯅꯤꯡꯖꯦ ꯑꯦ ꯄꯞꯖꯤ ꯍꯥꯏꯔꯒ ꯄꯞꯖꯤꯗꯣ
ꯑꯥ
ꯅꯪ ꯄꯞꯖꯤ ꯁꯥꯟꯅꯔꯝꯃꯦꯗ ꯄꯞꯖꯤꯗꯣ ꯏꯃꯥꯟꯅꯕ ꯑꯝꯅ ꯍꯥꯏꯅꯦ ꯑꯋꯣꯏꯕ꯭ꯔꯥ ꯑꯣꯏꯗꯕ꯭ꯔꯥꯗꯤ ꯈꯪꯗ꯭ꯔꯦ ꯍꯦꯛꯇ ꯑꯃ ꯂꯩꯌꯦ
ꯎꯝ
ꯑꯦꯛꯇꯣ ꯁꯥꯟꯅꯕ ꯌꯥꯥꯏꯌꯦ ꯁꯥꯟꯅꯖꯦ ꯅꯥꯕ ꯍꯥꯎꯔꯝꯃꯅꯦ
ꯅꯣꯏ ꯄꯤꯁꯤꯒꯤꯔꯣ ꯅꯠꯇ꯭ꯔꯒ ꯐꯣꯟꯒꯤꯔꯣ
ꯐꯣꯟꯒꯤꯅꯦ
ꯑꯣ ꯄꯞ ꯖꯤꯗꯤ ꯑꯩꯈꯣꯏꯁꯨ ꯅꯨꯡꯗꯥꯡ ꯅꯨꯡꯗꯥꯡ ꯈꯔ ꯈꯔ ꯁꯥꯟꯅꯔꯝꯃꯅꯤ ꯍꯟꯗꯛꯇꯤ ꯑꯃꯨꯛ ꯁꯥꯟꯅꯗ꯭ꯔꯦ
ꯐꯣꯟꯒꯤꯅꯦ ꯍꯥꯏꯁꯦ ꯍꯧꯖꯤꯛꯀꯤꯗꯨꯗꯤ ꯃꯥ ꯍꯥꯏꯁꯦ ꯑꯦꯛ ꯇꯧꯔ ꯁꯥꯟꯅꯁꯦ ꯑꯦꯛꯁꯤꯗ ꯃꯣꯏꯒꯤ ꯇꯦꯛ ꯇꯧꯕ ꯑꯃ ꯂꯩ ꯃꯥꯜꯂꯦ
ꯎꯝ
ꯑꯗꯨ ꯆꯦꯛ ꯇꯧꯕꯗꯨꯗ ꯀꯩꯅꯣ ꯇꯧꯋꯤ ꯍꯥꯏꯌꯦꯕ ꯑꯥ ꯃꯣꯏꯒꯤ ꯄꯞꯖꯤꯒꯤ ꯀꯥꯡꯒꯨꯅ ꯌꯦꯡꯖꯟꯒꯗꯕ ꯑꯣꯏꯔꯗꯤꯀꯣ ꯍꯧꯖꯤꯛꯀꯤ ꯍꯦꯛ ꯍꯦꯛꯁꯦ ꯌꯥꯝ ꯑꯦꯗꯚꯥꯟꯁ ꯑꯣꯏꯕꯖꯥꯠꯅꯦ ꯃꯥ ꯍꯥꯏꯖꯦ
ꯎꯝ
ꯑꯗꯨꯗ ꯀꯩꯅꯣ ꯇꯧꯋꯦꯌꯦ ꯆꯪꯍꯜꯂꯛꯇꯦꯌꯦ
ꯆꯪꯍꯜꯂꯛꯇꯦ ꯌꯦꯡꯖꯤꯜꯂꯛꯏ
ꯆꯪꯍꯜꯂꯛꯇꯦꯗꯤ ꯁꯥꯟꯅꯕ ꯌꯥꯍꯟꯗꯦꯌꯦ
ꯑꯥ
ꯑꯗꯨꯒ ꯀꯩꯅꯣꯗꯅ ꯑꯃꯨꯛ ꯌꯥꯕ ꯑ ꯍꯥꯏꯗꯤ ꯃꯣꯏ ꯀꯔꯤꯝ ꯇꯧꯔꯔꯣꯏ ꯕꯦꯟ ꯅꯨꯡ ꯀꯔꯤꯝ ꯇꯧꯔꯔꯣꯏ ꯈꯣꯠꯂꯔꯣꯏ ꯍꯥꯏ ꯀꯥꯟꯗꯅ ꯑꯃꯨꯛ ꯁꯥꯟꯅꯕ ꯑꯃꯨꯛ ꯌꯥꯍꯟꯕ ꯑꯗꯨꯃꯥꯏꯒ ꯇꯧꯋꯦꯌꯦ
ꯑꯣꯏꯔꯤ ꯋꯥꯔ ꯑꯣꯏꯗꯔꯤ ꯋꯥꯔ
ꯑꯣꯏꯔꯤ ꯋꯥꯔ ꯑꯣꯏꯗ꯭ꯔꯤ ꯋꯥꯔ ꯁꯨꯝ ꯑꯩꯖꯨ ꯑꯗꯨꯝ ꯍꯥꯞꯀꯦꯅ
ꯎꯝ
ꯇꯧꯕꯅꯦ
ꯍꯥꯞꯆꯜꯂꯣ ꯁꯥꯟꯅꯖꯤ ꯀꯩꯅꯣ ꯑꯗꯨꯗꯤ ꯑꯩꯁꯨ ꯁꯥꯟꯅꯔꯤ
ꯕꯤ ꯖꯤ ꯑꯦꯝ ꯑꯥꯏꯗꯨꯔꯥ
ꯕꯤ ꯖꯤ ꯑꯦꯝ ꯑꯥꯏ ꯗꯨ
ꯑꯥ
ꯄꯞꯖꯤꯗꯨꯗꯤ ꯒ꯭ꯂꯣꯕꯦꯜꯒꯤ ꯒ꯭ꯂꯣꯕꯦꯜꯒꯤ ꯁꯥꯟꯅꯕꯗꯣ ꯑꯩꯈꯣꯏ ꯍꯥꯟꯅ ꯄꯞꯖꯤ ꯑꯩꯗꯤ ꯍꯥꯟꯅ ꯄꯞꯖꯤ ꯉꯥꯛꯇ ꯁꯥꯟꯅꯔꯛꯄꯅꯤꯅ ꯑꯩ ꯑꯦꯀꯥꯎꯟꯗꯨꯖꯨ ꯄꯞꯖꯤꯒꯤꯗ ꯂꯩꯈ꯭ꯔꯦ ꯂꯩꯍꯧꯔꯦꯗꯅ
ꯑꯩꯖꯨ ꯄꯞꯖꯤꯒꯤꯗ ꯂꯩꯍꯧꯕꯗꯣ ꯑꯣꯟꯖꯟꯒꯤꯕꯅꯦꯕꯀꯣ ꯑꯣꯟꯖꯟꯒꯤꯕꯗꯩ ꯃꯥꯡꯒꯔꯦꯉꯣ
ꯑꯩꯖꯨ ꯃꯥꯡꯒ꯭ꯔꯦ ꯑꯗꯨꯅꯦ ꯍꯥꯏꯖꯦ ꯍꯟꯗꯛ ꯅꯧꯅ ꯑꯃꯨꯛ ꯍꯥꯡꯉꯤꯅꯦ ꯑꯃꯨꯛ ꯀꯃꯥꯏ ꯇꯧꯕꯅꯣ ꯈꯪꯗꯦ
ꯑꯥ
ꯑꯩꯁꯨ ꯃꯥꯡꯈ꯭ꯔꯤꯅꯦꯕ
ꯀꯔꯤꯕꯅꯣ ꯍꯥꯏꯖꯦ ꯑꯣ ꯉꯁꯥꯏꯒꯤ ꯑꯦꯀꯥꯎꯟ ꯑꯃ ꯑꯔꯤꯕ ꯄꯝꯖꯤꯒꯤ ꯄꯝꯖꯤ ꯒ꯭ꯂꯣꯕꯦꯜꯗ ꯂꯩꯔꯝꯃꯗ꯭ꯔꯣ
ꯑꯥ ꯑꯗꯨꯦ ꯒ꯭ꯂꯣꯕꯦꯜꯒꯤꯗꯣ ꯍꯥꯞꯄ ꯀꯥꯟꯗꯗꯤ ꯑꯗꯨꯝ ꯊꯣꯛꯂꯛꯇꯧ ꯋꯥꯂꯦꯕ
ꯑ
ꯑꯗꯒꯤ ꯀꯩꯅꯣꯒꯤ ꯀꯔꯤ ꯀꯔꯤ ꯀꯔꯤ ꯀꯔꯤ ꯀꯔꯤ ꯀꯔꯤ ꯀꯔꯤ ꯊꯥꯏꯅꯗꯒꯤ ꯀꯔꯤ ꯀ꯭ꯂꯥꯁ ꯑꯣꯣꯛ ꯂꯥꯏꯝ
ꯀꯁꯨ ꯀꯗꯦ ꯈꯔꯑꯒ ꯞ ꯆꯠꯂꯦꯔꯤ
ꯑꯩ ꯑꯩ ꯑꯦꯀꯥꯎꯟꯁꯨ ꯑꯗꯨꯒꯤ ꯑꯦꯀꯥꯎꯟꯁꯨ ꯃꯥꯡꯈ꯭ꯔꯦꯕ ꯑꯩ ꯃꯦꯜ ꯀꯩꯀꯥ ꯂꯣꯏ ꯊꯝꯕꯅꯦꯕ ꯑꯗꯨꯝ ꯑꯩ ꯃꯦꯜꯗꯦ ꯊꯥꯏꯅꯗꯤ ꯑꯗꯨꯝ ꯁꯤꯖꯤꯅꯕ ꯃꯤꯂꯥꯏꯥꯏ ꯁꯤꯖꯤꯅꯥꯏ ꯑꯗꯨꯗ ꯑꯗꯨꯝ ꯑꯩ ꯑꯦꯀꯥꯎꯟ ꯂꯩꯅꯤꯩ ꯑꯗꯨꯒ ꯂꯩꯔꯝꯗ꯭ꯔꯦꯕ ꯇꯥꯎꯟ ꯍꯣꯜ ꯂꯦꯚꯦꯜ ꯀꯌꯥꯗ ꯑꯩꯅ ꯇꯣꯛꯄꯗ ꯏꯂꯕꯤꯦꯜꯂꯒꯥꯏꯅꯕꯝ ꯂꯩ ꯍꯧꯕꯅꯦꯕ
ꯀ꯭ꯂꯥꯁꯁꯨ ꯀ꯭ꯂꯥꯁꯗ ꯑꯩ ꯑꯔꯕ ꯑꯃꯨꯛ ꯁꯥꯟꯅꯔꯝꯃꯦ
ꯎꯝ
ꯉꯔꯥꯡ ꯑꯃ ꯏꯃꯥꯟꯅꯕ ꯑꯃꯅ ꯆꯠꯂꯛꯑꯣ ꯍꯥꯏꯔꯦ ꯆꯠꯂꯤꯅꯦ ꯅꯨꯡꯉꯥꯏꯕꯅꯦ ꯀꯥꯁꯨ ꯀꯥꯟꯁꯨ
ꯅꯨꯡꯉꯥꯏ ꯑꯗꯣ ꯃꯥꯒꯤ ꯀꯨꯏꯅ ꯀꯨꯏꯅ ꯉꯥꯏꯕꯤꯗꯣ
ꯎꯝ ꯀꯨꯏ ꯀꯨꯏ ꯉꯥꯏ ꯍꯥꯏꯗ꯭ꯔꯦ ꯍꯧꯖꯤꯛ
ꯊꯨꯔꯕꫭ ꯍꯧꯖꯤꯛ
ꯑ ꯗ꯭ꯔꯨꯞ ꯁꯥꯕꯗ ꯍꯥꯟꯅꯗꯤ ꯃꯇꯝ ꯉꯥꯏꯗ꯭ꯔꯥ
ꯑꯥ
ꯍꯧꯖꯤꯛꯇꯤ ꯉꯥꯏꯗ꯭ꯔꯦ
ꯉꯥꯏꯗꯤꯗꯨ ꯐꯔꯕꯅꯤ ꯉꯥꯏꯃꯟꯗꯅꯅꯕ
ꯂꯩꯕ ꯀ ꯀꯩꯅꯣꯗꯣ ꯑ ꯂꯨꯠꯕꯗꯣ
ꯑ
ꯂꯨꯠ ꯃꯤꯒꯤ ꯃꯤꯒꯤꯗꯩ ꯆꯤꯕ ꯆꯠꯄꯗꯣ ꯂꯨꯠ ꯊꯤꯕ ꯆꯠꯄꯗꯣ ꯑꯗꯨꯗꯅ ꯃꯇꯝ ꯈꯔ ꯆꯪꯉꯦꯕ
ꯑꯥ ꯂꯨꯠꯊꯤꯕ ꯏꯐꯪ ꯐꯪꯗꯦꯔꯕ
ꯅꯣꯡꯃꯅ ꯄꯪꯐꯪ ꯐꯪꯉꯦ ꯅꯣꯡꯃꯗ ꯁꯨꯕꯪ ꯐꯪꯗꯦ ꯇꯧꯕꯗꯣ
ꯑꯥ ꯃꯤ ꯌꯥꯝ ꯁꯥꯟꯅꯔꯛꯇꯕꯩ ꯑꯣꯏꯔꯝꯒꯅꯤ
ꯑꯥ ꯑꯣꯏꯕꯖꯥꯔꯦ ꯑꯁꯅꯤ ꯌꯥꯝ ꯁꯥꯟꯅꯗꯕ ꯃꯥꯁꯦ ꯍꯧꯖꯤꯛ ꯌꯥꯝ ꯁꯥꯟꯅꯕ ꯃꯥꯜꯂꯦꯕ ꯑꯅꯧꯕ ꯑꯞꯗꯦꯠꯇꯣ ꯅꯨꯡꯉꯥꯏꯔꯦꯕ ꯈꯔ
ꯑꯥ
ꯑꯗ ꯑꯗꯨꯅ
ꯇꯥꯏ ꯀꯨꯏ ꯃꯈ꯭ꯔꯦ ꯃꯣꯏꯁꯨ ꯍꯥꯟꯅꯗꯤ ꯑꯃꯝ ꯇꯣꯏꯕ
ꯑꯁ ꯍꯧꯖꯤꯛꯇꯤ ꯑꯞꯒ꯭ꯔꯦꯗ ꯀꯗ ꯃꯇꯝꯁꯦ ꯈꯨꯠ ꯆꯪ ꯑꯃꯥ ꯑꯗꯣ ꯑꯞꯒ꯭ꯔꯦꯗ ꯃꯇꯝꯗꯣ ꯈꯜꯂꯛꯇꯕꯗꯣ ꯀꯔ ꯀꯩꯅꯣ ꯋꯥꯔꯒꯨꯝꯕ ꯑꯦꯇꯦꯛꯀꯨꯝꯕꯗ ꯁꯨꯝ ꯌꯥꯔꯤꯕꯅꯤꯅ ꯕꯤꯠꯇ ꯁꯨꯝ ꯂꯩꯕꯗꯣ
ꯎꯝ
ꯃ ꯑꯣꯍꯦꯂꯛ ꯈ꯭ꯔꯦꯔ
ꯑꯁ ꯑꯩ ꯑꯗꯨꯝ ꯁꯥꯟꯅꯅꯤꯡꯉꯦꯅ ꯀꯨꯏꯔꯦ ꯁꯥꯟꯅꯗꯕ
ꯑ
ꯀꯨꯏꯔꯦꯕꯨ ꯁꯥꯟꯅꯗꯕ ꯁꯥꯟꯅꯅꯤꯡꯉꯦ
ꯑꯗꯒꯤ ꯑꯃꯅ ꯀꯩꯕ ꯕꯤ ꯖꯤ ꯑꯦꯝ ꯑꯥꯏ ꯅꯠꯇꯕ ꯑꯃ ꯂꯩꯕꯗꯣ ꯀꯣꯜ ꯑꯣꯐ ꯗ꯭ꯌꯨꯇꯤꯒꯤ ꯑꯃ ꯂꯩꯕꯗꯣ
ꯀꯣꯂꯣꯗꯨꯗꯤ ꯑꯗꯨꯃ ꯍꯥꯏ ꯑꯗꯨꯗꯤ
ꯀꯂꯣꯖꯤꯛꯇꯤꯗ ꯑꯅꯤ ꯁꯨꯕꯗꯅꯦ
ꯈꯪꯗꯦ ꯑꯝꯇꯪ ꯁꯨꯗꯅꯤ ꯃꯣꯕꯥꯏꯜꯒꯤꯗꯤ
ꯀꯣꯠꯑꫭꯐꯗꯨꯇꯤꯗ ꯑꯍꯥꯟꯕ ꯊꯣꯛꯄꯗꯣ ꯃꯞ ꯄꯨꯖꯤꯒꯤ ꯊꯣꯛꯄ ꯃꯇꯝꯗ ꯊꯣꯛꯄ ꯄꯣꯠꯂꯝꯁꯤ ꯑꯃ ꯂꯩꯈꯤꯗꯣ ꯑꯗꯨꯗꯨꯗꯤ ꯁꯥꯟꯅꯗ꯭ꯔꯣ ꯅꯪ
ꯁꯥꯟꯅꯗꯦ ꯑꯗꯨꯗꯤ ꯑꯩ ꯄꯞꯖꯤ ꯈꯛꯇꯅꯤ ꯁꯥꯟꯅꯩ
ꯄꯕꯖꯤꯗꯣ ꯅꯪ ꯖꯥꯏꯔꯣꯗꯣ ꯁꯥꯟꯅꯕ꯭ꯔꯥ ꯄꯥꯏꯕ꯭ꯔꯥ
ꯖꯥꯏꯔꫭ ꯄꯥꯏꯗꯦ
ꯈꯨꯠꯅ ꯑꯗꯨꯝ ꯏꯟꯗꯣꯏꯔꯥ
ꯑꯥ ꯈꯨꯠꯟꯅ ꯑꯗꯨꯝ ꯏꯟꯕꯤ ꯇꯧꯁꯜꯂꯨ
ꯑꯩꯗꯤ ꯑꯗꯨꯛꯇ ꯌꯥꯝ ꯍꯩꯇꯦ ꯊꯥꯏꯅ ꯑꯉꯥꯡ ꯑꯣꯏꯔꯤꯉꯩ ꯑꯉꯥꯡ ꯑꯣꯏꯔꯤꯉꯩꯗꯤ ꯇꯧꯊꯧꯖꯥꯜ ꯑꯥꯏꯇꯤꯟ ꯑꯥꯏꯇꯤꯟ ꯅꯥꯏꯟꯇꯤꯟ ꯑꯗꯨꯋꯥꯏꯗ ꯀꯣꯔꯣꯅꯥ ꯃꯅꯨꯡꯒꯤꯗꯣ
ꯎꯝ ꯎꯝ
ꯑꯗꯨ ꯁꯥꯟꯅꯔꯝꯃꯦꯕ ꯑꯗꯨꯗꯗꯤ ꯖꯥꯏꯔꯣꯗꯒ ꯁꯥꯟꯅꯔꯝꯃꯦꯕ
ꯎꯝ
ꯑ ꯍꯧꯖꯤꯛꯅ ꯖꯥꯏꯔꯨ ꯁꯥꯟꯅꯕꯁꯨ ꯍꯩꯇ꯭ꯔꯦ
ꯑꯝꯇ ꯍꯩꯇ꯭ꯔꯦꯕ
ꯑꯃꯇꯥ ꯍꯥꯏꯇꯦ ꯍꯧꯖꯤꯛꯅꯥ ꯑꯃꯨꯛ
ꯑꯩ ꯖꯥꯏꯕꯣ ꯁꯥꯟꯅꯗꯦꯗ
ꯖꯩꯒꯣ ꯁꯥꯟꯅꯕꯗꯨꯅ ꯈꯔ ꯑꯦꯗꯚꯥꯟꯇꯦꯖꯇꯤ ꯂꯩꯕꯥꯅꯤ
ꯍꯣꯏ ꯂꯩꯌꯦ ꯌꯥꯝ ꯊꯤꯅ ꯂꯩ ꯀꯩꯅꯣ
ꯑꯗꯨ ꯈꯪꯗꯦ ꯍꯥꯏꯔꯣ
ꯑꯩꯁꯨ ꯍꯩꯇ꯭ꯔꯦꯗ ꯑꯩꯈꯣꯏꯗꯤ ꯈꯔꯒ ꯋꯥꯊꯤ ꯇꯧꯕ ꯈꯣꯠꯄ ꯍꯣꯏ ꯑꯗꯨꯒꯤ ꯂꯥꯛꯄꯥꯟꯄ ꯑꯃꯨꯛ ꯑꯃꯨꯛ ꯃꯤ ꯍꯥꯠꯂꯒꯅꯄꯥꯠꯇꯒ ꯍꯥꯠꯆꯤꯜꯂꯛꯄꯤ
ꯃꯤ ꯍꯥꯜꯂꯀꯥꯟꯗ ꯅꯪ ꯄꯥꯠꯇꯒ ꯍꯥꯞꯆꯤꯜꯂꯛꯄꯤ ꯍꯥꯆꯜꯂꯛꯄꯤ ꯇꯧꯕꯤꯗꯣ
ꯑꯥ
ꯉꯥꯛꯇꯪꯗꯨꯒꯤ ꯃꯨꯠꯇꯣ
ꯑꯥ
ꯑꯗꯨꯅꯤ ꯑꯣꯏꯁꯦ
ꯑꯁ ꯑꯗꯣ ꯑꯩꯈꯣꯏ ꯏꯅꯥꯎꯄꯥꯗꯤ ꯈꯔ ꯂꯩꯔꯤꯉꯣ ꯑꯁ ꯃꯣꯏꯗꯤ ꯈꯨꯍꯩ ꯑꯃꯥꯅꯤ ꯃꯈꯣꯏꯁꯦ ꯀ꯭ꯔꯣꯛ ꯀ꯭ꯔꯣꯛ ꯀ꯭ꯔꯣꯛ ꯑꯣꯠꯂꯦ ꯃꯣꯏ ꯎꯕꯗ ꯁꯨꯡꯁꯥꯟꯅ ꯁꯥꯥꯟꯅꯅꯤꯡꯗ꯭ꯔꯦ ꯑꯗꯨ ꯇꯥꯟꯕꯗꫭ ꯈꯪꯕꯔꯥ ꯑꯁꯨ ꯃꯥꯏ ꯄꯨꯗꯗꯤ ꯌꯥꯔꯣꯏꯗ꯭ꯔꯥ ꯀꯥꯏ ꯈꯜꯂꯛꯄꯗꯣ ꯖꯥꯏꯔꯣꯁꯨ ꯄꯥꯏꯔꯤꯅꯤ ꯃꯈꯨꯠ ꯃꯈꯨꯠ ꯃꯔꯤꯃꯨꯛꯀ ꯆꯪꯉꯤꯅꯦ ꯃꯔꯤꯔꯥ ꯃꯉꯥꯔꯒ ꯆꯪꯉꯒ ꯑꯗꯨꯝ ꯀꯞꯄꯤꯅꯦ ꯑꯁ ꯃꫭꯏ ꯎꯕꯗ ꯇꯟꯕꯅꯦꯕ ꯁꯥꯟꯅꯗꯨꯒ
ꯃꯣꯏꯅ ꯀꯃꯥꯏꯅ ꯇꯧꯅꯣ ꯈꯪꯗꯦꯗ
ꯑꯩꯈꯣꯏ ꯀꯃꯥꯏꯅ ꯇꯧꯕ ꯈꯪꯗꯦ ꯌꯦꯟ ꯁꯥꯟꯅꯩ ꯑꯣꯏꯗꯦ ꯑꯃ ꯇꯧꯔꯤ ꯁ ꯑꯣꯏꯗꯦꯗꯅ ꯑꯃꯗꯁꯨ ꯌꯥꯍꯧꯗ ꯑꯃꯗꯁꯨ ꯌꯥꯍꯧꯗ ꯒꯌ꯭ꯥꯟ ꯃꯥꯟ ꯇꯥꯗꯤ
ꯎꯄꯥꯏ ꯂꯩꯕꯖꯥꯅꯁꯤ ꯅꯠꯇꯦꯃꯤ
ꯂ ꯍꯪꯗꯦ ꯑꯣ ꯐꯔꯦ ꯕꯥꯏ ꯑꯗꯨꯗꯤ ꯑꯃꯨꯛ ꯊꯝꯃꯒꯦ
ꯍꯣꯏ ꯍꯣꯏ ꯑꯩ ꯑꯃꯨꯛ ꯇꯧꯔꯛꯀꯦ